ꯎꯝ ꯇꯨꯝꯕ꯭ꯔꯣ
ꯇꯨꯝꯒꯦ ꯇꯨꯝꯒꯦ ꯇꯧꯔ ꯂꯩꯕ
ꯑꯦ
ꯑꯣ
ꯇꯨꯝ ꯀꯅꯨꯑꯣ ꯀꯣꯜꯇꯤ ꯂꯣꯏꯍꯟ
ꯎꯝ ꯂꯣꯏ ꯍꯦꯡꯀꯤꯁꯤ ꯑꯣ
ꯆꯥꯟꯗꯣꯅ ꯂꯩꯕ ꯍꯥꯏꯗꯣ ꯃꯗꯔꯗꯣ ꯆꯥ ꯂꯔꯒ ꯂꯧ ꯀꯨꯝꯒꯦ ꯍꯥꯏ
ꯑꯐ
ꯆꯠꯊꯈ꯭ꯔꯒ ꯍꯥꯏꯕ
ꯑ ꯀ ꯆꯁꯨ ꯀꯁꯨ ꯎꯝ ꯍꯧꯖꯤꯛꯀꯥꯟ ꯇꯨꯝꯕꯁꯤ ꯇꯨꯝꯕꯁꯤ ꯇꯨꯝꯅꯤꯡꯕ ꯈꯛꯇ ꯂꯩꯦ
ꯎꯝ ꯍꯛꯆꯥꯡ ꯐꯥꯒꯦꯗꯧꯔꯤꯕꯒꯤꯅꯤ
ꯑꯁ ꯍꯧꯒꯠꯄꯗꯗꯤ ꯋꯥꯕꯗꯨ ꯂꯣꯏꯔꯦ ꯎꯝ ꯅꯪꯒꯤ ꯅꯨꯡꯁꯤꯕ ꯎꯝ ꯎ ꯎꯝ
ꯆꯞꯆꯔꯕ ꯅꯨꯡꯁꯤꯕꯒꯤ ꯋꯦꯗꯔꯅꯤ
ꯎꯝ ꯀꯔꯝꯕ ꯀꯔꯝꯕ ꯐꯂꯝ ꯌꯦꯡꯁꯤꯔꯥ
ꯅꯪꯗꯤ ꯊ꯭ꯔꯤꯜꯂꯔꯒꯨꯝꯕ ꯃꯤ ꯍꯥꯠꯅꯕꯒꯨꯝꯕ ꯌꯦꯡꯕ ꯍꯥꯏꯅꯗ꯭ꯔꯣ ꯄꯨꯂꯤꯁꯅ ꯏꯟꯚꯦꯁꯇꯤꯒꯦꯠ
ꯑꯗꯨꯒꯨꯝꯕ ꯌꯦꯡ ꯑꯗꯨꯝ ꯃꯔꯛ ꯃꯔꯛꯇ ꯌꯦꯡꯅꯤꯡꯉꯦ ꯑꯗꯨ ꯅꯍꯥꯟ ꯇꯤꯆꯋꯂ ꯑꯗꯨ ꯀꯃꯨꯛ ꯐꯖꯕ꯭ꯔꯥ ꯍ
ꯅꯗꯦ ꯉꯍꯥꯟ ꯀꯩꯅꯣꯃ ꯇꯤꯆꯨꯋꯦꯅ ꯁꯪꯒꯤꯗꯣ ꯖꯣꯟꯁꯤꯅ ꯃꯥꯟꯕ ꯅꯨꯄꯥ
ꯑꯣ ꯑꯣ ꯑꯗꯨꯝ ꯐꯖꯕ ꯋꯥꯅꯤꯅ
ꯏꯁꯧ ꯋꯥꯟ ꯌꯦꯡꯉꯦ ꯑꯩꯁꯨ ꯑꯗꯨꯗꯣ ꯑꯉꯥꯡꯈꯣꯏꯗꯣ ꯀꯌꯥꯃꯨꯛ ꯁꯨꯔꯛ
ꯎꯝ ꯑꯁ ꯐꯨꯅꯤꯡꯕꯗꯨ ꯂꯣꯏꯔꯦ
ꯁꯨꯃꯥꯏꯁꯦ ꯕꯨꯨꯂꯤꯗꯧꯕ ꯃꯤꯈꯣꯏꯁꯦ ꯑꯗꯨꯝ ꯂꯩꯗꯤ ꯂꯩꯕ ꯃꯥꯜꯂꯦ ꯑꯗꯨ ꯀꯣꯔꯤꯌꯟ ꯔꯣꯝ ꯁꯥꯏꯠꯁꯦ ꯌꯥꯝꯕ ꯀꯨꯝꯃꯦꯅ ꯋꯤꯛ ꯈꯦꯔꯣꯒꯨꯝꯕ ꯑꯩꯈꯣꯏꯁꯨ ꯗꯣ ꯀꯔꯤ ꯀꯔꯤꯔ
ꯑꯅꯦ
ꯆꯅ ꯒꯤ ꯐꯂꯝ ꯃꯥꯗꯣ ꯑꯦ ꯗ꯭ꯔꯃꯗ ꯀ ꯃꯣꯏꯗꯤ ꯅꯨꯡꯉꯥꯏꯁꯤ ꯅꯨꯡꯉꯥꯏꯃꯤ
ꯑꯩꯅ ꯑꯗꯨ ꯑꯗꯨ ꯐꯤꯂꯝꯗꯣ ꯄꯥꯏꯕ ꯈꯛꯇ ꯑꯣꯏꯌꯦ ꯑꯗꯨ ꯈꯤꯇ ꯂꯩ ꯅꯨꯡꯉꯥꯏ ꯅꯨꯡꯉꯥꯏꯕꯅꯦ ꯃꯤꯌꯦ ꯀꯣꯃꯦꯗꯤ ꯑꯣꯏꯔꯒ ꯅꯨꯡꯉꯥꯏ ꯀꯣꯃꯦꯗꯤ ꯑꯣꯏꯔꯒ ꯅꯨꯡꯉꯥꯏꯌꯦ
ꯗꯣ
ꯎꯝ ꯌꯦꯡꯕ ꯇꯥꯔꯦ ꯑꯗꯨ ꯄꯥꯏꯕ ꯈꯣꯠꯄ ꯄꯋꯥꯔ ꯄꯥꯏꯕꯒꯤ ꯑꯣꯏꯕꯒꯤ ꯇꯟꯕ
ꯍ ꯍꯣꯏ ꯑꯗꯨꯅꯕꯨ ꯇꯣꯃꯣ ꯀꯧꯕꯤꯏ ꯇꯥꯃꯣꯕꯨ ꯁꯤꯦ ꯑꯍꯥꯡ ꯄꯄꯤ ꯁꯤꯤꯂ
ꯅꯇꯣꯡ ꯃꯈꯥꯃꯛꯇ ꯄꯤꯝꯄꯜꯁ ꯊꯣꯛꯈ꯭ꯔ ꯂꯩ ꯑꯁꯤꯁ ꯅꯥꯔꯦ ꯂꯤꯚꯔ ꯗꯦꯃꯦꯖ ꯇꯧꯈ꯭ꯔꯕꯖꯥꯠꯂꯒꯥꯏꯅ
ꯊꯃꯥꯏꯅꯗ ꯆꯒ ꯎ ꯅꯪꯗꯤ ꯇꯖ ꯀꯌꯥꯃꯛ ꯑꯣꯏꯈ꯭ꯔꯦ ꯅꯪꯒꯤ ꯅꯨꯡꯁꯤ
ꯇꯨꯝ
ꯇ
ꯁꯟꯗꯦ ꯂꯥꯛꯄ ꯂꯥꯛꯄ ꯌꯥꯝ ꯊꯨꯑꯦ ꯆꯠꯄꯁꯨ ꯊꯨꯑꯦ ꯅꯪꯊꯣ
ꯁꯥꯏ ꯑꯩ ꯐꯣꯟꯁꯦ ꯀꯩꯔꯥ
ꯁꯨꯊ꯭ꯔꯦꯍꯦ ꯐꯤ ꯁꯨꯒꯦ ꯍꯥꯏꯔꯒ ꯐꯤꯁꯨ ꯁꯨꯗꯔꯦ
ꯄꯨꯡ ꯀꯌꯥ ꯇꯥꯔꯦ ꯄꯨꯡ ꯑꯅꯤ ꯇꯥꯔꯤꯦꯅꯦ ꯄꯨꯡ ꯆꯠꯄ ꯈꯪꯍꯧꯗꯌꯦꯦ
ꯏꯄꯥꯜ ꯑꯃꯨꯛ ꯉꯥ ꯐꯥꯔꯕꯅꯤ ꯉꯥ ꯁꯦꯝꯃꯒ ꯇꯜꯂꯦ ꯑꯁꯜꯂꯥꯖꯤ
ꯎꯝ ꯅꯣꯡꯈ꯭ꯔꯅ ꯁꯕꯒ ꯇꯧꯅꯤꯡꯉ ꯊꯕꯣꯛꯁꯁꯨ ꯇꯧꯅꯤꯡꯒꯦ
ꯑ ꯅꯨꯗꯣꯨꯝꯃꯣ ꯅꯃꯥꯏꯗꯣ ꯎꯝ ꯑꯩ ꯅꯨꯡꯊꯤꯅ ꯇꯨꯝꯅꯤꯡꯕ ꯄꯣꯛꯇꯕꯁꯤꯅꯦ ꯑꯩꯅ ꯉꯥꯛ꯭ꯔꯤꯕꯁꯦ
ꯐꯣꯔ ꯌꯦ ꯌꯦꯡꯔꯒ ꯇꯨꯝꯅꯤꯡꯉꯦ ꯑꯩꯗꯤ
ꯑꯁ ꯅꯨꯡꯉꯥꯏꯌꯦ ꯅꯣꯏ ꯇꯨꯡꯒꯟꯕꯈꯣꯏꯗꯤ ꯃꯤꯠ ꯅꯥꯔꯣꯏꯌꯦ ꯄꯥꯛ ꯄꯥꯛ
ꯎ
ꯑꯩꯈꯣꯏ ꯇꯨꯝꯗꯕ ꯑꯣꯏꯁꯤꯅꯦ
ꯑ ꯃꯥ ꯃꯊꯛꯀꯤꯗꯤ ꯀꯣꯜ ꯇꯧꯈ꯭ꯔꯕ꯭ꯔꯅ
ꯍꯥ
ꯃꯊꯛꯒꯤꯗꯨꯗꯤ
ꯃꯊꯛꯀꯤꯗꯣꯗꯤ ꯀꯔꯤꯔꯣ
ꯑ
ꯑꯣ ꯇ ꯑꯣꯗꯔꯤ ꯉꯁꯤꯗꯤ ꯅꯪ ꯈꯛꯇ ꯑꯣꯏꯒꯅꯤ
ꯃꯤꯅꯤ
꯭ꯔꯦ ꯎꯝ
ꯑꯗꯨꯦ ꯅꯒꯥ
ꯇꯧꯔꯒ ꯑꯃꯗꯣ ꯃꯣꯏ ꯅꯦꯕꯣꯛ ꯌꯥꯗꯕ ꯑꯗꯨꯒꯤ ꯑꯩꯒꯤꯗꯤ ꯀꯛꯈ꯭ꯔꯕꯅꯦ
ꯑꯥ
ꯑ ꯎ ꯄꯣꯂꯤꯗꯨ ꯄꯥꯏ ꯄ
ꯄꯔꯤꯇꯤꯜ ꯂꯤꯇꯜ ꯕ‌ꯦꯕꯤ
ꯒꯤ ꯅꯨꯡꯁꯤꯕꯥꯅꯥ ꯍꯨꯝꯈ꯭ꯔꯥꯕ ꯍꯛꯆꯥꯡꯅꯤ ꯅꯪꯒꯤ
ꯑꯉꯥꯡꯈꯣꯏ
ꯑꯥ ꯑꯦ ꯐ ꯆꯨꯨꯔꯅꯤ
ꯑꯗꯨ ꯅꯪ ꯑ ꯇꯨꯏꯁꯟ ꯇꯧꯍꯧꯗ꯭ꯔ‌ꯦꯕꯀꯣ
ꯑꯦꯔ‌‌
ꯍꯧꯖꯤꯛ ꯇꯨꯁꯟ ꯇꯧꯅꯤꯡꯗ‌ꯦ ꯀꯔꯤꯒꯤꯔꯥ ꯈꯪꯗ‌ꯦ
ꯐꯤ ꯁꯥꯗ꯭ꯔꯕ꯭ꯔꯣ ꯉꯁꯤꯗꯣ
ꯍꯣꯔꯦꯟ ꯅꯨꯡꯗꯥꯡ ꯁꯥꯔꯅꯤ ꯆꯥꯛ ꯊꯣꯡꯕꯒ ꯅꯨꯡꯊꯤꯟꯖꯔꯤ ꯁꯥꯏ ꯁꯥꯔꯗꯤ ꯐꯝꯅꯤꯡꯗꯦꯕ
ꯅꯣꯏ ꯆꯠꯇ꯭ꯔꯤꯩ ꯃꯃꯥꯡꯗꯗꯤ ꯑꯥꯝꯒꯤꯗꯣ ꯑꯃꯗꯤꯗꯤ ꯁꯥꯕꯅꯦ ꯑꯩꯗꯣ ꯅꯨꯕꯤꯒꯤ ꯅꯨꯄꯥꯍꯣꯏꯒꯤꯗꯣ
ꯑꯩꯗ‌ꯣ ꯇꯥꯏꯒꯤ ꯈꯛꯇ ꯁꯥꯕ ꯅꯨꯄꯥ ꯅꯨꯄꯥꯒꯤ ꯃꯤꯠꯇꯣ ꯑ ꯃꯗꯕ ꯁꯥꯕꯒꯥꯟꯗꯥ ꯐꯤ ꯁꯥꯕ ꯉꯗ ꯑꯗꯨ ꯇꯟꯕꯗꯣ
ꯑꯩꯗꯤ ꯑꯩꯒꯤ ꯏꯟꯁꯇꯥꯒ꯭ꯔꯥꯝꯗꯤ ꯏꯊꯟꯗ ꯏꯁꯇꯣꯛ ꯇꯧꯧꯕ ꯌꯥꯝ ꯇꯧꯒꯟꯕꯅꯤ
ꯇꯤꯒꯤ ꯆꯪꯔꯒꯥ ꯌꯦꯡꯒꯦ ꯆꯕꯅꯦꯔꯣ ꯌꯦꯡꯗꯣ ꯅꯪ ꯍꯧꯖꯤꯛꯁꯨ ꯍꯥꯏꯔ ꯍꯥꯏꯔꯒ ꯇꯧꯔꯒ ꯂꯩ
ꯍ
ꯑ
ꯂ ꯑꯁꯗ ꯍꯥꯏꯔꯒ ꯅꯪꯒꯤ ꯋꯥꯈꯜꯗꯗꯤ ꯑꯦꯛꯖꯥꯝꯄꯜ ꯅꯪꯒꯤ ꯑꯦꯛꯁꯀꯨꯝꯕꯀꯣ
ꯎ
ꯃꯈ꯭ꯔꯤꯕ ꯑꯗꯨꯒ ꯃꯥꯅ ꯅꯪ ꯑꯟꯐꯣꯂꯣꯁꯨ ꯂꯣꯏ ꯇꯧꯅꯈ꯭ꯔꯦ ꯑꯗꯨꯒ ꯐꯥꯎ ꯁꯗꯟꯂꯤ ꯃꯥꯒꯤ ꯂꯥꯏꯛꯀꯨꯝꯕ ꯄꯣꯞ ꯑꯥꯎꯠ ꯔꯗꯤ ꯀꯃꯥꯏꯅ ꯇꯧꯒꯅꯤ ꯀꯔꯤꯒꯤꯗꯤ ꯈꯟꯕ꯭ꯔ ꯑꯗꯨꯒꯨꯝꯕꯗꯣ
ꯑꯩꯗꯤ ꯀ꯭ꯔꯤꯁꯛ ꯈꯥꯟꯁꯤꯗꯕꯨ ꯑꯗꯨ
ꯑꯦꯛꯖꯥꯝꯄꯜ ꯂꯥꯛꯈ꯭ꯔꯗꯤ ꯃꯥꯁꯦ ꯃꯥꯅ ꯅꯪꯉꯣꯟꯗ ꯈꯟꯕꯒꯤ ꯀꯦꯔꯥ ꯅꯠꯇ꯭ꯔꯒ ꯑꯗꯨꯝ ꯏꯁꯇꯣꯛ ꯇꯧꯕ ꯆꯪꯕ꯭ꯔꯔꯣ
ꯈꯟꯕꯔꯝꯅꯤ ꯈꯜ ꯈꯟꯕꯅꯤꯅ ꯏꯁꯇꯣꯛ ꯇꯕꯨ ꯑꯣꯏꯔꯝ
ꯎ ꯌꯥꯝ ꯅꯨꯡꯉꯥꯏꯖꯔꯦ ꯑꯗꯨꯗꯤ
ꯑ
ꯎꯝ ꯑ ꯑꯥ
ꯑꯗꯨꯏꯗꯤ ꯑꯗꯨꯏꯗꯤ ꯑꯩ ꯆꯥꯛ ꯊꯣꯡꯈꯤꯒꯦꯀꯣ
ꯎꯝ ꯎꯝ ꯊꯉ ꯆꯧꯉ
ꯎꯝ ꯎꯝ